ꯇꯕꯣ
ꯇꯥꯔꯦꯕ꯭ꯔꯣ ꯍꯧꯖꯤꯛꯇꯤ ꯅꯕꯥꯅꯤ ꯀꯩꯗꯧꯕ꯭ꯔꯥ
ꯀꯔꯤꯁ ꯇ ꯑꯣꯗꯤ ꯔ ꯍꯨꯝꯅꯏ ꯑꯦ
ꯖ ꯃꯤꯁꯦꯁ ꯐꯔꯛ ꯇ ꯀꯣ
ꯑꯁꯤꯗ ꯂꯥꯛꯑꯒ ꯆꯠꯈ꯭ꯔꯦ ꯍꯧꯖꯤꯛꯃꯛꯅ
ꯑꯣ ꯃꯥ ꯋꯥꯀꯤꯡ ꯆꯠꯅꯤ ꯍꯥꯏꯅꯦ ꯂꯥꯛꯂꯒ ꯀꯔꯤ ꯀꯔꯤ ꯍꯥꯏꯕ꯭ꯔꯥꯕ
ꯃꯥꯅ ꯃꯆꯤꯟ ꯊꯤꯕꯅꯦ ꯇꯧꯅꯤꯡꯗꯕꯒꯤꯅꯦ ꯍꯥꯏꯌꯦ
ꯑꯉꯣꯟꯅꯗ ꯑꯗꯨ ꯑꯗꯨꯒꯤ ꯅꯠꯇ ꯑ ꯑꯩꯅ ꯇ꯭ꯔꯥꯏ ꯃꯉꯥꯔꯥ ꯇꯔꯥꯔꯥ ꯇꯧꯕꯅꯦ ꯚꯤꯖꯤ ꯤꯖꯤꯗꯣ ꯑꯗꯨꯝ ꯍꯥꯏꯌꯦꯕ ꯍꯣꯏ ꯑꯗꯨ ꯇꯒꯤꯅꯦ ꯑꯩꯁꯨ ꯇꯟꯕ
ꯁꯤꯗ ꯂꯥꯔꯒ ꯑꯃꯨꯛ ꯆꯠꯈ꯭ꯔꯦ ꯃꯥꯗꯣ ꯋꯥꯋꯥꯛꯀꯤꯡ ꯆꯠꯀꯦ
ꯑꯣ ꯑ
ꯆꯉꯥꯏ ꯑꯣ
ꯎꯝ ꯃꯥ ꯃꯥꯇ ꯃꯁꯦꯖꯗꯦ ꯎꯝ ꯃꯔꯤ ꯅ ꯇꯧꯕ ꯁꯥꯒꯅꯣꯅꯤ ꯀ
ꯃꯥꯒꯤ ꯌꯥꯗꯕꯅꯤꯅꯦ ꯑꯅꯧꯕ ꯄꯥꯏꯕ꯭ꯔꯣꯅ ꯍꯥꯏꯈꯤꯕꯅꯦ ꯃꯉꯣꯟꯗ
ꯑ
ꯌꯥꯗꯕꯅꯤꯅ ꯎꯄꯥꯏ ꯂꯩꯇꯦꯅ ꯇꯧꯅꯤꯡꯉꯁꯨ
ꯍꯣꯏ ꯃ ꯃꯥꯒꯦ ꯈꯟꯕꯅꯦꯀꯣ ꯈꯟꯕꯨꯗꯤ ꯑꯗꯨꯒ ꯃꯥꯒꯤ ꯈꯟꯕꯗ ꯑꯩꯈꯣꯏ ꯑꯩꯈꯣꯏꯒꯤ ꯑꯣꯏꯗ꯭ꯔꯗꯤ
ꯎꯝ ꯅ ꯁꯤꯗꯥ ꯂꯜ ꯔꯥ ꯆꯠꯀꯤꯅꯦ ꯍꯧꯖꯤꯛ ꯃꯥꯅ
ꯑꯣ ꯃꯥ ꯃꯥꯒꯤ ꯒꯥꯔꯤ ꯄꯨꯕ꯭ꯔꯥ ꯄꯨꯗꯕ꯭ꯔꯥ
ꯄꯒꯦ ꯍꯥꯏꯌꯦꯌꯦ
ꯍꯋꯦ
ꯍꯣꯏ
ꯑꯣ
ꯀꯃ ꯂꯝ ꯑꯃ ꯄꯒꯗ ꯆ ꯆꯩꯒꯦ ꯍꯥꯏꯌꯦ
ꯑꯣ ꯑꯗꯨ ꯅ ꯆ ꯀꯔꯤ ꯆ ꯇꯥꯛ ꯆꯥꯃꯤꯟ
ꯍꯣꯏꯅꯀꯣ ꯃꯅꯨꯡꯁꯥꯗ ꯆꯥꯅꯤꯡꯉꯦ ꯍꯥꯏꯕ ꯃꯥ ꯁꯦꯝꯅꯤꯡꯗꯦ ꯍꯥꯏꯌꯦꯦ ꯃꯥ ꯁꯦꯝꯃꯗꯤ ꯆꯥꯔꯣꯏ ꯍꯥꯏ ꯑꯗꯨꯒꯤ ꯑꯩꯈꯣꯏꯒꯤ ꯁꯦꯝꯕꯤꯌꯣ ꯅꯪ ꯆꯥꯗꯕꯤꯔ ꯍꯥꯏ ꯅꯦ ꯗꯣ ꯅꯧꯀ꯭ꯔꯒ ꯆꯠꯈ꯭ꯔꯦ
ꯑ ꯐꯖꯔꯅ ꯍꯥꯏꯣ ꯌꯥꯅꯤꯗ
ꯑ ꯑꯗꯣ ꯃꯥꯗꯣ ꯊꯦꯡ ꯊꯦꯡꯉ ꯍꯜꯂꯛꯄꯅꯦꯕ ꯁꯦꯚꯦꯟꯒꯨꯝꯕꯗ
ꯑꯣ
ꯏꯗꯦ
ꯎꯝ
ꯈꯪꯗꯦ ꯀꯃꯥꯏꯅ ꯇꯧꯁꯤꯦꯔꯥ ꯑꯁꯤ ꯃꯣꯏ ꯊꯣꯡ ꯑꯣꯟꯁꯨꯨꯂ ꯑꯦꯗ ꯃꯁꯗꯒꯃ ꯃ ꯌꯥꯝ ꯌꯥꯝ ꯍꯥꯞꯄꯒꯤ ꯑꯗꯣ ꯃꯔꯛ ꯅꯅꯥꯛꯇꯗꯤ ꯄꯥꯝꯗꯕ ꯐꯅ ꯄꯁ ꯄꯉ
ꯅꯈꯣꯏꯅ ꯊꯣꯉꯒ ꯆꯥꯕꯅꯦ ꯍꯥꯎꯕꯗꯣ
ꯑ ꯑꯗꯨ ꯑꯩꯈꯣꯏ ꯑꯩꯈꯣꯏꯅ ꯆꯥꯅꯤꯡꯕ ꯃꯑꯣꯡꯗ ꯊꯣꯡꯕ ꯌꯥꯏꯌꯦ
ꯍꯣꯏ ꯃꯣꯏꯅ ꯊꯣꯡꯕꯤꯗꯤ ꯌꯥꯝꯁ ꯁꯨ ꯍꯥꯞꯀꯣ ꯑꯩꯈꯣꯏ ꯀꯁꯨ
ꯊꯧꯂꯗꯤ ꯍꯋꯥ ꯊꯧꯣ ꯑꯣ ꯎꯝ
ꯎꯝ ꯏ ꯀꯅ ꯏꯗ
ꯊꯍꯣꯡꯕꯗꯤ ꯑꯗꯨꯝ ꯊꯍꯣꯡꯕꯗꯤ ꯈꯪꯉꯦꯗ ꯑꯗꯨ ꯑꯣꯏꯔ ꯃꯔꯛ ꯃꯔꯛꯇ ꯍꯥꯎꯗꯕ ꯑꯗꯨꯒꯤ
ꯎ ꯃꯐꯝ ꯅꯥꯞꯄ꯭ꯔꯥꯗꯣ ꯂꯧꯕ ꯃꯐꯝꯗ
ꯍꯣꯏ ꯂꯥꯞꯄꯅꯦ ꯈꯣꯡꯅ ꯆꯥꯗꯂꯗꯤ ꯈꯨꯃꯥ ꯂꯝꯄꯥꯛ ꯈꯪꯉꯤꯅ
ꯍ ꯍꯣꯏ ꯍꯣꯏ
ꯃꯔ ꯂꯝꯄꯥꯛꯇꯣ ꯂꯥꯞꯄ ꯑꯗꯨꯏꯒꯤ ꯃꯥ ꯒꯥꯔꯤ ꯄꯥꯛꯕꯅꯤꯅ ꯃꯥꯕꯨ ꯂꯧꯍꯟꯅꯤꯡꯕ ꯈꯣꯏꯅ ꯆꯦꯟꯁꯨ ꯆꯦꯟꯗꯨꯅꯤꯅ ꯑꯗꯨꯗ ꯃꯥ ꯅꯨꯡꯇꯤꯒꯦ
ꯎꯝ
ꯑꯗꯨꯒꯤ ꯍꯥꯏꯕꯅꯤꯅ ꯃꯉꯣꯟꯗ
ꯍꯣꯏ ꯅꯠꯇ꯭ꯔꯗꯤ ꯍꯥꯏ ꯂꯩꯕ
ꯎ ꯅꯠꯇ꯭ꯔꯗꯤꯍ ꯍꯥꯏꯣꯏꯗ
ꯍꯣꯏ
ꯅꯍꯥꯟꯗ ꯑꯩꯈꯣꯏ ꯎꯝ ꯏꯃꯥꯟꯕꯤꯈꯣꯏ ꯃꯈꯥ ꯃꯊꯥꯛꯇ ꯃꯣꯏꯒ ꯂꯩꯃꯤꯟꯅꯕ ꯃꯇꯝꯗ ꯑꯁꯤ ꯅꯨꯡꯁꯥꯗꯣ ꯃꯥꯅ ꯊꯣꯡꯕꯤꯕ ꯑꯗꯨ ꯅꯨꯃꯤꯠꯇꯣ ꯌꯥꯝ ꯍꯥꯎꯅ ꯆꯥꯕ ꯑꯗꯨꯒꯤꯅꯤꯗ
ꯍꯣꯏ ꯎꯝ
ꯑ ꯌꯥꯝ ꯍꯥꯎꯅ ꯆꯥꯕ ꯑꯗꯨꯏ ꯃꯥꯅ ꯊꯣꯡꯕꯗ ꯑꯗꯨꯝ ꯌꯥꯏꯑꯌꯦꯅ ꯑꯁꯤ ꯀꯔꯤꯅ ꯎꯝ ꯈꯥꯃꯦꯟ ꯑꯁꯤ
ꯃꯅꯥ ꯑꯃ ꯂꯩꯅ ꯃꯆꯤ ꯌꯥꯝꯒ ꯍꯣꯏ ꯍꯦꯛ ꯍꯦꯛ ꯍꯥꯞꯄꯟꯅꯗꯣ ꯍꯨꯏ ꯍꯥꯞꯄ꯭ꯔꯒ ꯑꯗꯨꯁꯨ ꯅꯣꯡꯃ ꯑꯃ ꯍꯣꯡꯉꯒ ꯄꯤꯕ ꯑꯗꯨꯁꯨ ꯌꯥꯝ ꯍꯥꯎꯋꯦ
ꯑ
ꯃꯅꯥꯛ ꯃꯅꯥꯛꯇ ꯑꯗꯨꯝ ꯄꯤꯌꯦꯗ ꯌꯦꯟꯁꯥꯡꯅ ꯄꯤꯁꯨ ꯌꯨꯝꯗ ꯌꯨꯝꯗꯒꯤ ꯃꯣꯏ ꯇꯣꯏꯅ ꯊꯥꯏꯌꯦ ꯍꯟꯗꯇꯤ ꯒꯥꯔꯤꯁꯦ ꯐꯖꯅ ꯆꯠꯇꯕꯅꯤꯅ ꯊꯥꯗꯕ ꯃꯥꯜꯂꯦ ꯃꯥꯒꯤꯁꯨ ꯈꯥꯕꯤꯔꯗꯤ ꯑꯗꯨꯝ ꯍꯣꯏꯗꯤ ꯁꯨꯝ ꯃꯅꯥꯛ ꯃꯅꯥꯛꯇ ꯄꯤꯕꯅꯦꯕ ꯑꯃ
ꯑ ꯃꯥꯗ ꯐꯕꯅꯦ
ꯎꯝ ꯀꯥꯕꯗꯤ ꯃꯅꯤ ꯍ
ꯔꯦ
ꯗ ꯑꯗꯨꯝ ꯐꯥꯕ
ꯈꯣꯏ ꯐꯥꯏ ꯎꯝ ꯀꯣꯏ ꯆ ꯀꯨꯟꯕ ꯂꯩꯕ ꯃ ꯃꯇꯝꯗ ꯑꯗꯨꯝ ꯀꯣꯏꯕ ꯑꯗꯨꯝ ꯈꯛꯇꯅꯤ ꯌꯨꯝꯗꯁꯨ ꯐꯖꯅ ꯆꯥꯔꯔꯣꯏ ꯃꯥ ꯃꯥꯒꯤ ꯌꯨꯝꯗꯅꯦ ꯑꯩ ꯇꯨꯝꯃꯁꯦ ꯏꯕꯥꯅꯤ ꯈꯛꯇꯅꯦ ꯃꯥꯒꯤ ꯌꯨꯝꯗ ꯇꯨꯝꯃꯁꯦ
ꯑ
ꯊꯦꯡ ꯊꯦꯡꯅ ꯇꯥꯔꯒ ꯂꯥꯛꯀꯅꯤ ꯊꯦꯡ ꯊꯦꯡꯅ ꯍꯒꯠ ꯍꯣꯏ ꯊꯥꯛꯇꯦ ꯃꯥꯗꯤ ꯑꯣꯈꯣꯏ ꯊꯥꯛꯄ ꯍ
ꯅꯪꯗꯤꯌꯦ
ꯊꯥꯛꯇꯦ ꯑꯩꯁꯨ
ꯊꯥꯖ ꯑꯕ ꯋꯥꯠ ꯂꯩ ꯇ
ꯎꯝ ꯅꯪ ꯃꯉꯣꯟꯗꯁꯨ ꯍꯪꯉꯣ
ꯅꯨꯄꯥ ꯁꯤ ꯊꯥꯛꯇꯦ ꯊꯥꯛꯇꯦ ꯍꯦꯔ ꯀ ꯇ ꯅꯨꯄꯥ
ꯍꯣꯏ ꯑꯩꯈꯣꯏ ꯑꯩꯈꯣꯏ ꯃꯔꯨꯞꯁꯤꯡꯁꯦ ꯎ ꯑꯩꯈꯣꯏ ꯃꯔꯨꯞꯁꯦ ꯇꯔꯥ ꯑꯗꯨꯒꯨꯝꯕ ꯂꯩꯌꯦꯕ ꯑꯗꯣ ꯎ ꯊꯛꯄ ꯑꯗꯨ ꯂꯥꯛꯑꯦ ꯊꯛꯇꯕ ꯑꯗꯨ ꯂꯥꯛꯑꯦꯕ ꯗꯦꯡ ꯏꯕꯥꯥꯟ
ꯑꯣꯧꯖꯥꯏ ꯍꯥꯏꯕꯗꯣ ꯈꯪꯕ꯭ꯔꯥ
ꯍꯣꯏ ꯃꯥꯗꯤ ꯊꯛꯄꯅꯦ ꯑꯩꯒꯤ ꯑꯗꯣ ꯑꯩꯈꯣꯏ ꯆꯞ ꯃꯅꯏꯗꯣ ꯑꯩꯒꯤ ꯐꯥꯗꯔ ꯔꯔꯤꯂꯦꯇꯤꯚꯅꯦ ꯄꯥꯎꯖꯥꯏꯗꯣ
ꯑꯣ ꯅꯍꯥ ꯑꯟꯅꯀꯣ ꯑꯣ ꯑꯁꯤ ꯎꯝ ꯂꯩꯈꯣꯝ ꯊꯥꯏꯑ ꯂꯥꯏꯌꯦꯕ ꯑꯗꯨ ꯇ꯭ꯔꯦꯡꯁꯨ ꯆꯥꯅꯤꯡꯉꯦꯕ ꯍꯥꯏꯗꯣ ꯑꯗꯨꯒꯤ ꯑꯩꯅ ꯈꯔ ꯂꯩꯑ ꯆꯥꯅꯤꯡꯉꯗꯤ ꯂꯧꯕ ꯂꯥꯛꯑꯣ ꯍꯥꯏꯕꯗꯣ ꯃꯝꯈ꯭ꯔꯦꯕ ꯑꯗꯨ ꯅꯨꯃꯤꯠꯇ ꯄꯥꯎꯖꯥꯏꯒ ꯂꯥꯛꯃꯤꯟꯅꯕ ꯑꯗꯣ ꯑꯣꯖꯥꯗꯣ ꯑꯁꯤ ꯐꯤꯁꯥꯔꯒꯤ ꯀꯣꯟꯇꯦꯅꯔꯗꯨ ꯀꯦꯟꯗꯨ ꯄꯥꯏꯔꯒ ꯂꯥꯛꯑꯦ ꯑꯗꯣ ꯃꯥꯅ ꯆꯥ ꯏꯁꯤꯡꯗꯣ ꯊꯛꯅꯤꯡꯉꯦ ꯃꯣꯏꯗ ꯑꯃꯨꯛ ꯊꯥꯛꯄ ꯆꯠꯁꯤ ꯁꯦ ꯍꯥꯏꯕ ꯃꯥꯜꯂꯦ ꯂꯥꯛꯔꯒ ꯀꯔꯤꯅꯣ ꯋꯥꯗꯣ ꯔꯤꯄꯤꯠ ꯔꯤꯄꯤꯠ ꯉꯥꯡꯕ ꯋꯥꯅꯤꯗ ꯃꯃꯥꯗꯣ ꯏꯃꯥꯅꯅꯤ ꯑꯩ ꯀꯖꯤꯜꯂꯅꯤꯅ ꯅꯨꯄꯤꯗꯤ ꯑꯁꯤ ꯅꯨꯄꯥꯁꯦ ꯉꯥꯎꯕ꯭ꯔꯥ ꯀꯔꯤ ꯅ ꯃꯥꯗꯤ ꯇꯥꯎꯋꯦ ꯈꯪꯕꯅꯦ ꯍꯥꯏꯌꯦꯦ ꯃꯥꯗꯣꯣ ꯉꯥꯎꯋꯦ ꯍꯥꯏꯕꯗꯣ ꯈꯪꯗꯕ ꯅꯥꯏꯟꯇꯤ ꯅꯥꯏꯟ ꯨꯝꯕꯗ ꯈꯟꯈ꯭ꯔꯕ ꯃꯥꯅ
ꯍꯣꯏ ꯍꯣꯏ ꯍꯥꯏ ꯍꯥꯏ ꯆꯨꯞ ꯆꯨꯞ ꯍꯥꯏꯅꯔꯥ ꯗꯨꯒꯨꯝꯕ ꯃꯥꯅꯦꯦ
ꯗ ꯉ ꯅꯍꯥꯟ ꯑꯃꯨꯛ ꯍꯥꯏꯕ ꯅꯣꯏ ꯑꯗꯨ ꯅꯨꯃꯤꯠꯇꯣ ꯌꯥꯝ ꯇꯜꯂꯝ ꯍꯥꯏꯕ ꯑꯗꯣ ꯀꯥꯏꯗꯗ ꯑꯗꯣ ꯏꯃꯥꯟꯅꯕꯤꯅꯗꯤ ꯑꯗꯨꯝꯃꯥꯏꯅ ꯍꯥꯏꯕꯅꯦ ꯍꯥꯏꯕꯒꯤ ꯃꯥꯁꯨ ꯂꯣꯛꯄꯅꯦ ꯑꯗꯣ ꯍꯪꯗꯤ ꯏꯃ ꯏꯀꯥꯏ ꯌꯌꯨꯅꯦꯕ ꯑꯗꯨ ꯃꯥꯗꯣ
ꯍꯣꯏ ꯅꯣꯏ ꯍꯣꯏ ꯃꯥꯒꯤ ꯅꯨꯄꯤꯁꯨ ꯃꯣꯏ ꯈꯨꯟ ꯅꯣꯏ ꯈꯨꯟꯗꯒꯤꯅꯤ
ꯑꯣ ꯑꯣ ꯇꯧꯖꯥꯒꯤ ꯁꯨꯖꯦꯡꯒꯤꯁꯨ
ꯍꯣꯏ ꯎ ꯀꯨꯟ ꯆꯞ ꯃꯥꯟꯅꯏꯕ ꯃꯣꯏꯁꯦ
ꯑꯣ ꯑꯣ ꯅꯣꯏꯁꯂ ꯑꯣꯈꯣꯅ
ꯑꯦ ꯍꯧꯖꯤꯛꯗꯤ
ꯍꯂꯑꯒꯥꯟꯟꯇꯥꯎ ꯑꯗꯨꯝ ꯆꯠꯃꯤꯟꯅꯕ ꯌꯥꯏꯌꯦꯅ ꯑꯗꯨꯗꯤ
ꯍꯧꯖꯤꯛꯗꯤ ꯉꯜꯂꯦ
ꯍꯧꯖꯤꯛ ꯌꯨꯝ ꯄꯥꯎꯂꯣ ꯍꯥꯏꯕꯟ ꯅꯠꯇꯦꯗ
ꯍꯣꯏ ꯍꯧꯖꯤꯛꯇꯤ ꯎꯝ ꯅꯍꯥꯅꯀꯣ ꯑꯗꯨꯒꯤꯅ ꯃꯇꯝ ꯂꯥꯛꯀꯅꯤꯅ
ꯃ ꯃꯔ ꯀꯗꯤ ꯋꯥꯏ ꯆꯂꯦꯒ
ꯑꯗꯨꯝ ꯋꯥꯔꯤ ꯁꯥꯕꯗꯤ ꯑꯗꯨꯝ ꯁꯥꯏꯕ ꯑꯗꯨ ꯀꯣꯏꯕ ꯑꯗꯨꯅꯤ
ꯍꯣꯏ ꯑꯗꯨꯅ ꯌꯥꯔ ꯈꯔ ꯑꯃꯒꯤ ꯃꯑꯣꯡ ꯃꯇꯥꯎꯗꯣ ꯌꯦꯡꯒ ꯁꯤ ꯌꯥꯒꯦꯔꯥ ꯌꯥꯔꯣꯏ ꯔꯥ ꯑꯣꯖꯥꯅ ꯈꯜꯂꯒ ꯇꯥꯎꯕ ꯌꯥꯏꯅ
ꯍꯣꯏ ꯑꯗꯨꯝ ꯇꯧꯅꯤ ꯑꯗꯨ ꯐꯪꯉꯦ ꯂꯥꯛꯔꯦ ꯑꯗꯨꯝ ꯅꯨꯡꯁꯤꯕꯁꯦ ꯇꯂꯦ ꯁꯨ
ꯑꯣꯖꯥꯅ ꯈꯪꯗꯕꯤꯗ
ꯎꯝ ꯎꯝ
ꯑꯂꯂ ꯐꯥꯕꯅ
ꯎꯝ
ꯄꯥꯏꯁꯨꯣ ꯍꯥꯏꯥꯏ ꯇꯦꯗ ꯎꯝ ꯍꯥꯏꯅꯦ ꯑꯗꯨꯒꯅ ꯐꯩ ꯍꯥꯏꯕꯗꯨꯗꯤ ꯈꯪꯕ
ꯍꯧꯖꯤꯛꯀꯥꯟꯁꯦ ꯊꯥꯖꯕꯁꯨ ꯂꯩꯇ꯭ꯔꯦ
ꯑ ꯅꯨꯄꯤꯁꯨ ꯅꯨꯄꯥꯁꯨ ꯐꯖꯕ ꯃꯤ ꯌꯥꯎꯔꯦꯗ
ꯍꯣꯏ
ꯐꯖꯥ ꯐꯖꯥꯕ ꯌꯥꯗꯅꯦ
ꯗ ꯀꯔꯤꯁ ꯆꯥ ꯆꯥꯗꯦ ꯁꯥ ꯀ ꯃꯥꯗꯦ ꯃꯥꯂ
ꯌꯥꯝꯐ ꯗꯅꯨ ꯄꯤꯔ ꯈꯔ ꯆꯪꯕ꯭ꯔꯥ ꯈꯪꯗꯦꯀꯣ ꯁꯤ ꯅꯨꯄꯥꯁꯤꯡ ꯅꯤꯁꯥ ꯆꯥꯗꯕ ꯃꯤꯁꯤꯡꯁꯦ ꯅꯨꯄꯤꯗ ꯆꯪꯕꯅꯤ ꯕ
ꯎ ꯅꯨꯄꯥ ꯑꯗꯨꯝꯕꯁꯨ ꯂꯥꯏꯌꯦ ꯑꯗꯨꯝ ꯇꯁꯨ ꯂꯥꯏꯕ ꯂꯥꯏꯟ ꯅ ꯃꯒ ꯅ ꯑꯉꯣꯟ ꯅꯗꯤ ꯑꯗꯨ ꯃꯥ ꯋꯥꯀꯜ ꯂꯥꯛꯗ ꯅꯨꯡꯁꯤꯔꯗꯤ ꯑꯃꯈꯛꯇ ꯑꯩ ꯑꯩ ꯅꯉꯣꯟꯗ ꯑꯗꯨꯃ ꯍꯥꯏꯕ ꯅꯅꯥꯇꯦꯀꯣ
ꯑ ꯑ ꯇ ꯉꯔꯤ ꯃꯥꯥꯏ ꯍꯥꯏ ꯂ ꯃꯥꯁꯦ ꯅꯪꯕꯨ ꯊꯥꯖꯗꯦ ꯍꯥꯏꯕꯒꯤꯗꯨꯩ ꯅꯠꯇꯕ꯭ꯔꯥ ꯑꯗꯣ ꯃꯤ ꯑꯗꯨꯝ ꯑꯥꯏꯅ ꯂ
ꯍꯣꯏ ꯃꯤꯗꯤ ꯑꯗꯨꯝ ꯍꯥꯏꯒꯅꯦꯕ ꯑꯗꯣ ꯊꯥꯖꯕ ꯂꯥꯏ ꯂꯩꯔꯣꯏ ꯑꯗꯨꯝ ꯐꯥꯏꯔꯦꯁ
ꯎ ꯑꯗꯨꯣ ꯈꯪꯗ꯭ꯔꯦ
ꯊꯖꯕꯁꯨ ꯌꯥꯗꯦ ꯊꯖꯗ꯭ꯔꯁꯨ ꯌꯥꯗꯦ
ꯍꯣꯏ ꯍꯣꯏ ꯑꯗꯨꯝ ꯈꯪꯅꯗ ꯑꯗꯨ ꯑꯗꯨꯝ ꯍꯣꯏ ꯑꯗꯨꯝ ꯐꯪꯅꯔꯗꯤ
ꯎꯝ ꯊꯥꯡꯉꯅꯤ ꯍꯣꯏ ꯊꯥ ꯑꯃ ꯑꯅꯤꯒꯨꯝꯕ ꯋꯥꯔꯤ ꯁꯥꯔꯗꯤ ꯃꯥꯒꯤ ꯃꯑꯣꯡ ꯃꯇ ꯇ ꯑꯣꯗꯤ ꯈꯪꯒꯅꯤꯗ ꯀ ꯀꯅꯥ ꯀꯔꯤ ꯇꯧꯕ꯭ꯔꯥ ꯁꯤ ꯀꯃꯥꯏꯅ ꯇꯧꯕ꯭ꯔꯥ ꯑꯣ ꯈꯪꯗꯤ ꯈꯪꯒꯅꯦꯕ
ꯍꯣꯏ ꯍꯣꯏ ꯑꯩꯅꯁꯨ ꯍꯥꯏ ꯅꯪꯁꯨ ꯌꯥꯝ ꯐꯕꯅꯦ ꯍꯥꯏ ꯅꯪꯉꯣꯟꯗꯗꯤ
ꯀꯅꯥ
ꯑ ꯃꯄꯨ ꯌꯥꯝ ꯃꯥꯄꯨ ꯌꯥꯝ ꯍꯥꯕꯅꯦ ꯌꯥ ꯑꯦꯃꯗ
ꯀ ꯑꯣꯏꯔꯝꯅꯤ
ꯍ ꯇꯁꯦꯡ ꯃꯅꯦ ꯎ ꯈꯪꯗꯦ ꯑꯩꯉꯣꯟꯗꯗꯤ ꯃꯥꯅ ꯑꯗꯨꯝꯥꯏꯅ ꯍꯥꯏꯕ
ꯅꯪꯅꯁꯨ ꯍꯥꯏꯖꯤꯟꯕ ꯌꯥꯏꯗ ꯑꯗꯣ ꯃꯥꯅꯁꯨ ꯍꯥꯏꯖꯤꯟꯕ꯭ꯔꯥ ꯈꯪꯗꯦ
ꯃꯥꯅ ꯑꯩꯅ ꯍꯥꯏꯖꯤꯟꯕ ꯅꯠꯇꯦ ꯏꯃꯥ ꯇꯁꯦ ꯑꯩꯅ ꯍꯥꯏ ꯅꯪꯁꯨꯣ ꯍꯪꯉꯨ
ꯦ ꯃꯒ ꯋꯥꯟꯗ ꯇ ꯈꯥ ꯑꯣꯏꯣꯏꯗꯤ ꯍꯥꯏ ꯊꯒ ꯁꯤ
ꯑꯦ ꯃꯥꯅ ꯍꯥꯏ ꯂꯕꯛꯛꯇ ꯌꯥꯝ ꯌꯥꯝ ꯐꯕ ꯃꯗ ꯍꯥꯏ
ꯆꯪꯂꯤꯗ ꯍꯣꯏꯗꯤꯦ
ꯍꯣꯏ ꯑꯗꯨꯃ ꯍꯥꯏꯕ ꯑꯗꯨꯝ ꯍꯥꯏꯕ ꯑꯩꯗꯤ ꯇꯁꯦꯡꯅ ꯍꯥꯏꯕꯅꯤ ꯑꯩ
ꯑ ꯐꯥꯎꯅꯦꯥꯎꯅꯦ ꯑꯈꯋꯥꯏꯔꯤ ꯃꯤ ꯃꯤ ꯐꯕꯅꯤ ꯀ
ꯄꯔꯝ
ꯐꯥꯗꯕ ꯐꯥꯗꯕ ꯃꯤꯁꯨꯣꯇ ꯅꯅꯥꯗꯦ ꯗꯗꯥꯈꯏꯗꯤꯦ ꯐꯥꯕ ꯈꯛꯇ ꯇꯤꯟꯅꯑ ꯑꯗꯨꯝ ꯃꯤ ꯌꯥꯝ ꯐꯕꯅꯦ ꯑꯩꯈꯣꯏꯁꯦ
ꯎꯝ
ꯊꯥꯖꯕ꯭ꯔꯥ ꯊꯥꯖꯗꯕ꯭ꯔꯥ ꯅꯪꯁꯨ ꯈꯪꯉꯣ
ꯑꯩ ꯀ ꯐ꯭ꯔꯦꯟꯁꯤꯡꯅ ꯍꯥꯏꯔꯒꯗꯤ ꯊꯥ ꯊꯥꯗꯅꯦ ꯀꯔꯤꯅꯣ ꯑꯩ
ꯍꯪꯗꯦꯗ ꯐꯖꯥꯅ ꯈꯪ꯭ꯔꯗꯤ
ꯎꯝ ꯑꯗꯨꯝ ꯈꯪꯉꯛꯀꯅꯤꯗ ꯑꯗꯨꯝ
ꯃꯤꯕꯨ ꯊꯥꯖꯕꯁꯦ ꯑꯁ ꯌꯥꯔꯦ
ꯎꯝ
ꯃꯨꯟꯅ ꯑꯁ ꯆꯍꯤ ꯑꯃ ꯑꯅꯤ ꯐ ꯆꯥꯅ ꯊꯖꯗꯁꯨ ꯑꯗꯨꯝ ꯌꯥꯗꯕꯁꯨ ꯂꯥꯛꯏꯗ
ꯍꯣꯏ ꯍꯣꯏ ꯍꯣꯏ ꯑꯗꯨꯝ ꯂꯩꯌꯦ ꯎꯝ
ꯌꯥꯗ꯭ꯔꯦ ꯑꯩꯈꯣꯏꯁꯦ ꯐꯖꯅ ꯌꯦꯡꯗ꯭ꯔꯗꯤ ꯃꯤꯕꯨ
ꯎꯝ ꯐꯖꯅ ꯌꯦꯡꯕ ꯇꯥꯕꯨꯅꯦ ꯌꯦꯡꯗ꯭ꯔꯗꯤ ꯌꯥꯗ꯭ꯔ
ꯑꯁ ꯑꯩꯈꯣꯏꯁꯦ ꯀꯃꯥꯏꯅ ꯇꯧꯁꯦ ꯈꯪꯗꯦ ꯃꯥꯅꯗꯤ ꯁꯦꯝꯅꯤꯡꯗꯦ ꯍꯥꯏꯌꯦ ꯑꯩꯗꯣ ꯁꯦꯝꯕꯗꯤ ꯍꯥꯏꯌꯦ ꯑꯗꯣ ꯑꯩꯁꯨ